ꯏꯁꯊꯨꯔꯣ
ꯍꯣꯏ ꯃꯦꯁꯦꯁ ꯊꯥꯕꯒ ꯅꯪꯗꯦꯍꯦ꯫
ꯏꯤꯁ
ꯎꯝ ꯑ
ꯇꯨꯝꯗꯤ ꯇꯨꯝꯅꯤꯡꯗꯕ ꯇꯨꯝꯅꯤꯡꯗ꯭ꯔꯤꯑꯦꯕ ꯑꯗꯨꯒ꯫ ꯑꯁ ꯍꯌꯦꯡꯁꯨ ꯊꯦꯡꯅ ꯍꯧꯒꯠꯂꯁꯨ ꯌꯥꯏꯗ ꯉꯁꯤꯒꯤ ꯌꯦꯟꯁꯥꯡꯁꯨ ꯌꯥꯝ ꯂꯩꯔꯤꯕ꯫
ꯑꯗꯨꯃꯥꯏꯅ ꯇꯧꯒꯅꯨ ꯆꯖꯦꯛꯀꯨꯝꯕ ꯆꯥꯒꯅꯨ
ꯆꯖꯤꯛ ꯆꯥꯒꯅꯣꯕ ꯀꯔꯤꯅꯣꯏꯅꯦ꯫
ꯆꯥꯛ ꯍꯥꯏꯕ ꯅꯠꯇꯦ ꯍꯤꯟꯖꯥꯡ ꯍꯥꯏꯕꯅꯦ꯫
ꯌꯦꯟꯖꯥꯡ ꯑꯣꯏꯔꯁꯨ ꯂꯦꯝꯕ ꯍꯦꯟꯖꯥꯡ ꯁꯥꯔ ꯀꯩ ꯐꯔꯦ
ꯌꯦꯟ ꯌꯦꯟ ꯑꯦꯟꯖꯥꯡ ꯍꯥꯎꯕꯗꯣ ꯂꯪꯊꯣꯛꯈ꯭ꯔꯣ ꯍꯥꯏꯕ꯭ꯔꯣ꯫ ꯑꯥ ꯑꯗꯨꯅ ꯍꯌꯦꯡ ꯑꯃꯨꯛ ꯂꯧꯕꯤꯒꯦ ꯍꯥꯏꯕ꯭ꯔꯣ
ꯑꯦꯕꯥꯏꯕꯥꯏ
ꯄ ꯌ ꯋꯥꯔꯦꯦ ꯅꯪ ꯂꯥꯎꯕꯤ ꯂꯥꯎꯕꯤ ꯅꯤꯡꯕꯨꯨ ꯃꯥꯜꯂꯦꯀꯣ꯫ ꯉꯁꯤ ꯉꯁꯤ꯫ ꯀꯤ ꯍꯤꯟꯖꯥꯡꯗꯣ ꯑꯩ ꯎ ꯆꯥꯗ ꯑꯗꯨꯗ ꯂꯪꯊꯣꯛꯈ꯭ꯔꯣ ꯑꯩ ꯑꯃꯨꯛ ꯂꯧꯔꯛꯀꯦ ꯍꯥꯏꯗꯧꯕ ꯃꯥꯜꯂꯦꯕ꯫
ꯎꯝ ꯅꯪ ꯎꯥ ꯌꯦꯟꯁꯥ ꯂꯩꯗ ꯀꯌꯥꯒꯤꯅꯣꯕ
ꯈꯪꯦ ꯑ ꯇꯪ ꯍꯥꯏꯔꯨꯔꯣꯅꯤ
ꯀꯅꯥꯅ ꯂꯧꯔꯤꯕ
ꯏꯗꯅ
ꯑꯣ꯫
ꯀꯩꯅꯣ ꯆꯝꯐꯨꯗꯨꯅ ꯇꯧꯏꯕ
ꯌꯥꯏꯅꯦ ꯑꯗꯨꯗꯤ꯫
ꯊꯨꯝ ꯌꯥꯝꯗꯦ ꯊꯨꯝ ꯌꯥꯝꯗꯦ ꯃꯔꯣꯛ ꯌꯥꯝꯗꯦ
ꯇꯦ
ꯑꯗꯨꯒ ꯊꯪꯁꯤ ꯎꯝ꯫ ꯊꯥꯡꯖꯤꯡꯒꯤ ꯀꯩꯅꯣ ꯊꯥꯡꯖꯤꯡ ꯃꯦꯠꯂꯦ
ꯑꯁ
ꯊꯥꯡꯖꯤꯃꯔꯨꯗꯤ ꯆꯥꯕ ꯍꯥꯇꯦꯀꯣ꯫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
ꯑꯗꯨ ꯆꯥꯕ ꯍꯥꯇꯔꯁꯨ ꯉꯁꯤꯗꯤ ꯑꯃꯥ ꯑꯅꯤꯗꯤ ꯆꯠꯊꯣꯛꯈ꯭ꯔꯦ ꯑꯩ꯫
ꯌꯥꯏꯅꯦ꯫
ꯆꯥꯟ ꯏꯗꯤꯌꯥ
ꯑ ꯀꯃꯥꯏꯅ ꯆꯥꯅꯤꯡꯗꯕ ꯊꯥꯡꯖꯤꯡ ꯑꯗꯨ ꯍꯥꯎꯗꯨ
ꯑꯗꯤ ꯊꯥꯡꯖꯤꯡ ꯌꯥꯎꯕ ꯊꯥꯡꯖꯤꯡ ꯄꯥꯝꯗꯦ ꯀꯩꯅꯣ꯫ ꯎꯝ ꯃꯥꯒꯤ ꯎꯝ ꯃꯄꯥꯟꯗ ꯂꯩꯕꯗꯣ
ꯎꯝ ꯎꯝ꯫
ꯑꯗꯨꯗꯨ ꯍꯥꯎꯋꯦꯕ
ꯃꯥꯔꯨꯗꯤ ꯆꯥꯕ ꯍꯩꯇꯦ ꯍꯥꯏꯕꯅꯤꯗ ꯑꯇꯣꯞꯄꯗꯤ ꯍꯥꯏꯌꯦ꯫
ꯑꯇꯣꯞꯄꯗꯤ ꯍꯩ ꯀꯥꯏꯅ
ꯑꯇꯣꯞꯄꯗꯤ ꯆꯥꯏ ꯑꯗꯨ ꯑꯣꯏꯔꯗꯤ
ꯑꯗꯨꯒꯣ
ꯎꯝ
ꯑꯣ ꯅꯪ ꯑꯃꯨꯛ ꯌꯥꯔꯣꯏꯅꯦ
ꯀꯩꯅꯣ꯫
ꯅꯣꯏꯗ ꯅꯣꯏꯗ ꯀꯣꯏꯔꯛꯀꯦ ꯍꯥꯏꯁꯨ ꯌꯥꯔꯣꯏ
ꯑꯩꯈꯣꯏꯅ ꯀꯣꯏꯔꯄ ꯌꯥꯔꯣꯏꯗ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
ꯀꯩꯒꯤꯅꯣꯒ ꯅꯪ ꯑꯗꯨ ꯀꯩꯅꯣ ꯇꯧꯔꯤꯗꯣ꯫
ꯀꯩꯗ ꯑꯩ ꯀꯩꯗꯧꯔꯣ
ꯀꯣꯏꯔꯛꯄ ꯌꯥꯔꯣꯏ꯫ ꯑꯩꯅ ꯑꯩꯒꯤ ꯃꯔꯨꯞꯛꯇ ꯍꯥꯡꯕ ꯀꯥꯟꯗꯤ ꯃꯆꯤꯟ ꯊꯤ ꯃꯤ ꯑꯗꯨꯝ ꯂꯥꯛꯄ ꯌꯥꯕꯅ ꯍꯥꯏ
ꯑꯗꯨ ꯅꯣꯏ ꯂꯥꯀꯅꯤꯡꯉꯥꯗꯤ ꯑꯗꯨꯝ ꯂꯥꯛꯑꯣꯗꯅ ꯑꯗꯨꯗ ꯑꯩꯉꯣꯟꯗ ꯍꯥꯡꯉꯛꯀꯅꯨ꯫ ꯅꯣꯏꯒꯤ ꯃꯔꯨꯒꯨꯝꯕ ꯂꯩꯔꯗꯤ꯫
ꯑꯩꯌꯥ꯫ ꯃꯁꯤ ꯃꯁꯤ ꯑꯉꯥꯡꯁꯤ ꯕꯦꯔꯥꯅꯤꯅꯦ꯫
ꯀꯩꯗꯧꯔꯣ ꯑꯗꯨꯗ ꯌꯥꯝ ꯀꯥꯏꯕ ꯂꯩꯕ꯭ꯔꯣ ꯑꯗꯨ ꯑꯩꯉꯣꯟꯗ ꯍꯥꯡꯗꯕꯤꯗ ꯅꯣꯏꯒꯤ ꯃꯔꯨꯞꯁꯤꯡꯒ ꯑꯗꯨꯝ ꯀꯩ ꯍꯥꯏꯁꯤꯔ ꯑꯗꯨꯝ ꯄꯨꯅꯤꯡꯔꯒ ꯑꯗꯨꯝ ꯂꯥꯛꯅꯤꯡꯔꯗꯤ ꯅꯣꯏ ꯃꯔꯨꯞꯄꯨ ꯑꯗꯨꯝ ꯄꯨꯜꯂ ꯂꯥꯛꯑꯣ
ꯅꯣꯏꯗ ꯍꯥꯏꯕꯅꯦ꯫
ꯍꯥ꯫
ꯅꯣꯏ ꯅꯣꯏꯗ ꯍꯥꯏꯕꯅꯦ
ꯑꯩꯈꯣꯏꯒꯤ ꯌꯨꯝꯗ꯫
ꯍꯣꯏ
ꯑꯗꯨꯗꯤ ꯌꯥꯌꯦ ꯅꯨꯄꯤ ꯌꯨꯝꯗ ꯅꯨꯄꯥ ꯂꯥꯛꯄ ꯌꯥꯔꯣꯏ
ꯑꯥ ꯅꯪꯕꯨ ꯅꯨꯄꯤꯔꯅꯦ ꯂꯩꯁꯥꯕꯤꯔꯅꯦ ꯅꯪꯕꯨ꯫
ꯑꯣ꯫ ꯑꯉꯥꯡ ꯃꯆꯥꯥꯅ ꯀꯩ ꯀꯩꯅ ꯏꯁ ꯂꯩꯁꯥꯕꯤ ꯃꯑꯣꯡꯒ ꯇꯧꯔꯗꯅ ꯅꯨꯄꯤꯒꯤ ꯌꯨꯝꯗ ꯅꯨꯄꯥ ꯂꯥꯛꯄ ꯌꯥꯔꯣꯏ ꯀꯥꯏꯅ ꯁꯩꯇ꯫
ꯍꯧꯖꯤꯛꯀꯥꯟꯗꯤꯀꯣ ꯑꯩ ꯏꯊꯥꯟꯗ ꯂꯩꯕꯅꯤ ꯈꯪꯕ꯭ꯔꯥ ꯑꯗꯨꯒꯤ ꯅꯨꯄꯥ ꯆꯪꯕ ꯌꯥꯗꯦ꯫
ꯑꯉꯛꯄꯅꯤ ꯅꯪꯁꯤ ꯅꯪꯒꯤ ꯋꯥꯈꯜꯁꯤ ꯖꯥꯠ ꯖꯥꯠꯅꯤ꯫
ꯈꯔ ꯆꯦꯛꯁꯤꯟꯗꯔꯗꯤ ꯌꯥꯔꯣꯏ
ꯆꯦꯛꯁꯤꯜꯂꯛꯑꯅꯤ ꯅꯨꯡꯗꯥꯡ ꯊꯦꯡ ꯊꯦꯡ ꯍꯜꯂꯛ ꯑꯒ
ꯊꯦꯡ ꯊꯦꯡꯅ ꯂꯥꯛꯄꯗꯣ ꯑꯗꯣ ꯂꯝꯕꯤꯗ ꯑꯩꯗꯣ ꯈꯣꯡꯅ ꯆꯠꯇꯕꯀꯣ ꯒꯥꯔꯤꯗ ꯑꯗꯨꯝ ꯂꯥꯛꯄꯅꯦꯕꯀꯣ ꯈꯪꯗ꯭ꯔꯣ
ꯑꯗꯨ ꯑꯣꯏꯔꯁꯨ
ꯀꯔꯤ ꯑꯗꯨ ꯑꯣꯏꯔꯁꯨ
ꯑꯗꯨ ꯑꯣꯏꯔꯁꯨ ꯅꯪ ꯁꯨꯃꯥꯏꯅ ꯆꯠꯂ ꯅꯣꯡꯃꯗꯤ ꯒꯥꯔꯤ ꯐꯪꯗꯕ ꯃꯇꯝ ꯂꯩꯒꯅꯤ ꯁꯣꯏꯒꯅꯤ
ꯃꯣꯏ ꯒꯥꯔꯤ ꯂꯩꯇ꯭ꯔꯗꯤ ꯃꯣꯏꯅ ꯊꯤꯟꯕꯤꯒꯅꯤ ꯑꯩꯒꯤ ꯌꯨꯝꯐꯥꯎ
ꯑ ꯑꯣꯛꯇꯣꯗ ꯂꯩꯔꯝꯗ꯭ꯔꯗꯤ
ꯉꯁꯤꯁꯨ ꯒꯥꯔꯤ ꯂꯩꯕ꯭ꯔꯣ ꯍꯪꯉꯨꯔꯣ ꯑꯗꯨꯒꯤ ꯒꯥꯔꯤꯗꯣ ꯑꯩꯈꯣꯏꯒꯤ ꯂꯥꯏꯅ ꯘꯔꯤꯗ ꯂꯩꯔꯝꯕ ꯑꯗꯨꯒꯤ ꯆꯅꯤꯡꯗ ꯑꯗꯨ ꯂꯩꯇ꯭ꯔꯗꯤ ꯃꯥ ꯊꯤꯟꯕꯤꯒꯅꯤꯗ
ꯑꯗꯨꯗꯤ ꯅꯣꯡꯃꯀꯣ
ꯑꯥ
ꯊꯕꯛ ꯅꯪ ꯊꯕꯛ ꯆꯠꯊ ꯊꯤꯟꯕꯤ ꯀꯣ
ꯍꯥ
ꯅꯪ ꯊꯕꯛ ꯆꯠꯄꯗ ꯊꯤꯟꯕꯤꯒꯦꯕ
ꯑꯦꯁ ꯊꯤꯟꯕꯤ ꯗꯔꯁꯨ ꯌꯥꯔꯦꯗ ꯈꯣꯡꯅꯥ ꯆꯠꯄ ꯅꯨꯡꯉꯥꯏꯗ
ꯃꯁꯤ ꯑꯉꯥꯡꯁꯤꯗꯤ ꯑꯃ ꯍꯥꯏꯌꯦ ꯌꯥꯗꯦ ꯑꯃ ꯍꯥꯏꯌꯦ ꯌꯥꯗꯦ ꯀꯔꯤꯒꯤꯅꯣꯕ
ꯑꯗꯨꯅ ꯐꯠꯇ꯭ꯔꯣ ꯅꯪꯒꯤ ꯊꯥꯎꯗꯣ ꯇꯤꯡ ꯑꯗꯨꯝ ꯎꯝ ꯃꯥꯡꯉꯣꯏꯗ ꯍꯥ ꯍꯥ ꯅꯆꯦꯅ ꯍꯥꯏꯔꯤꯁꯦ ꯐꯠꯅꯤꯡꯉꯥꯏꯅꯤ
ꯑꯣ ꯆꯤꯠꯆꯦ
ꯑꯩꯈꯣꯏ ꯑꯩꯈꯣꯆꯦꯖꯦ ꯅꯨꯡꯁꯤꯃꯜꯂꯦꯕ ꯋꯥꯍꯟꯅꯤꯡꯗꯦꯕ
ꯑꯗꯨ ꯅꯣꯏ ꯏꯆꯦ ꯅꯪ ꯍꯥꯏꯔꯤꯁꯦ ꯇꯥꯎꯕꯀꯣ
ꯍ ꯑꯣꯏꯕ ꯌꯥꯕ꯭ꯔꯥ ꯋꯥ ꯑꯝꯇ ꯉꯥꯡꯗꯦ ꯅꯪꯁꯤ
ꯀꯔꯤ ꯀꯔꯤ ꯍꯥꯕ ꯑꯣꯏꯕꯒꯤ ꯑꯣꯏꯕ ꯑꯍ
ꯑꯣꯏꯔꯣꯏꯗꯕ ꯋꯥ ꯉꯥꯛꯇ ꯉꯥꯡꯉꯤꯕ
ꯑꯩꯒꯤ ꯄꯨꯛꯁꯦ ꯅꯨꯡꯉꯥꯏꯇꯦꯕꯣ ꯂꯩꯕ ꯅꯨꯡꯉꯥꯏꯇꯦ
ꯀꯩꯗꯧꯔꯦ ꯑꯃꯨꯛ ꯆꯥꯕ ꯌꯥꯔꯦ ꯆꯥꯕ ꯎꯝ ꯁꯤꯡꯖꯨ
ꯆꯥꯛ ꯂꯥꯝꯃꯦ ꯍꯥꯏꯕ ꯅꯠꯇꯦ
ꯑꯗꯨꯅꯦ ꯁꯤꯡꯖꯨ ꯁꯥꯥꯔꯅꯤ ꯀꯩ ꯀꯩꯅꯣꯝ ꯆꯥꯁꯤꯜꯂꯅꯤ ꯑꯗꯨꯗꯤ ꯀꯃꯥꯏꯅ ꯅꯨꯡꯉꯥꯏꯗꯣꯏꯕ
ꯑꯗꯨꯅꯤꯅꯦ ꯅꯨꯡꯉꯥꯏꯕꯁꯦ ꯈꯪꯗ꯭ꯔꯣ
ꯑꯗꯨ ꯑꯗꯨ ꯅꯨꯡꯉꯥꯏ ꯍꯥꯏꯕ ꯑꯗꯨ ꯀꯩꯒꯤ ꯍꯧꯖꯤꯛꯇꯤ ꯅꯪꯒꯤ ꯄꯨꯛꯇꯣ ꯀꯩꯅꯣꯝ ꯇꯧꯋꯦ ꯍꯥꯏꯔꯤꯕꯗꯨꯗꯤ
ꯁꯨꯝ ꯍꯥꯏꯔꯛꯄꯅꯤꯗ ꯅꯪꯁꯨ ꯇꯥꯎ ꯍꯥꯏꯔꯣ ꯀꯣ
ꯎꯝ ꯑꯗꯣ ꯅꯪꯁꯦꯀꯣ
ꯕꯣꯜ ꯄꯨꯡ ꯀꯌꯥꯗꯅꯣ
ꯄꯨꯡ ꯕꯥꯔꯣ ꯃꯈꯥꯏ ꯉꯥꯏꯕ ꯇꯥꯔꯦ ꯅꯪ ꯅꯪꯕꯨꯁꯨ ꯇꯨꯝꯍꯜꯂꯣꯏ
ꯕꯣꯔꯣꯛ ꯃꯈꯥꯏꯗ
ꯎꯝ
ꯑꯣ
ꯅꯪ ꯅꯪ ꯍꯥꯏꯔꯤꯅꯤꯀꯣ ꯍꯌꯦ ꯊꯦꯡꯅ ꯍꯧꯒꯠ ꯍꯌꯦꯡ ꯊꯦꯡꯅ ꯍꯧꯒꯠꯄ ꯌꯥꯏ ꯍꯥꯏꯕꯒꯤ ꯇꯨꯝꯍꯜꯂꯣꯏꯏꯕ ꯉꯁꯤꯗꯤ
ꯁꯤ ꯅꯤꯗꯥ ꯑꯩꯒꯤ ꯅꯤꯗꯥ ꯊꯋꯥ ꯆꯠꯀꯅꯤ
ꯆꯠꯅꯤꯡ ꯆꯠꯂꯁꯅꯨ ꯀꯩꯅꯣ ꯅꯪ ꯍꯟꯗꯨꯗ
ꯑꯩ ꯍ ꯍꯣ ꯀꯩꯅꯣ ꯍꯧꯒꯠꯂꯒ ꯆꯥꯛ ꯌꯦꯟꯁꯥꯡ ꯊꯣꯡꯗ꯭ꯔꯗꯤ ꯌꯥꯔꯣꯏ ꯅꯪ ꯊꯣꯡꯕꯤꯒꯤꯔꯣ ꯂꯥꯛꯑꯒ
ꯌꯥꯔꯦ ꯉꯁꯥꯏꯗꯤ ꯂꯥꯛꯍꯟꯅꯤꯡꯗ꯭ꯔꯒꯅ ꯆꯥꯛ ꯌꯦꯟꯁꯥꯡ ꯊꯣꯡꯅꯤꯡꯉꯥꯏꯗꯤ ꯂꯥꯛꯈꯤꯔꯣ ꯀꯥꯏꯅ
ꯇꯤꯐꯤꯟꯅ ꯄꯨꯔꯣ ꯂꯥꯛꯑꯣ ꯑꯗꯨꯗꯤ ꯆ ꯆ ꯊꯧꯔꯒ
ꯂꯥꯛꯀꯦ ꯍꯥꯏꯁꯤ ꯂꯥꯛꯍꯟꯂꯣꯏꯗꯕꯗꯣ ꯈꯪꯉꯦ
ꯂꯥꯛꯑꯣ ꯎꯝ
ꯑꯁꯦꯡꯕ
ꯌꯥꯝ ꯁꯦꯡꯕꯒꯨꯝꯅ
ꯑꯩꯗꯤ ꯑꯩꯗꯤ ꯁꯤꯒꯨꯝꯕ ꯂꯥꯛꯀꯅꯤꯀꯣ
ꯅ
ꯑꯌꯥ ꯅꯣꯛꯅꯤꯡꯉꯤ ꯀꯃꯥꯏꯅ
ꯎ ꯃꯤ ꯃꯤ ꯌꯥꯝ ꯂ ꯅꯥꯛꯅꯤꯡꯉ ꯀꯥꯟꯁꯤꯗꯗꯤ ꯅꯪ ꯁꯨꯃꯥꯏꯅ ꯐꯥꯒꯤ ꯇꯧꯅꯨꯕ ꯍꯦ ꯍꯦꯟꯅ ꯂꯥꯛꯅꯤꯡꯉꯦꯕ
ꯀꯃꯥꯏ ꯀꯥꯏꯗ ꯂꯥꯛꯅꯤꯡꯕ꯭ꯔꯣ ꯑꯩꯈꯣꯏꯒꯤ ꯌꯨꯝꯗ ꯔꯦꯟ ꯂꯩꯔꯒꯦꯔꯣ ꯅꯪꯁꯨ
ꯍꯣꯏ
ꯌꯨꯝ ꯕꯔꯥ ꯊꯤꯔꯒ ꯂꯩꯔꯒꯦ ꯍꯥꯏꯕ꯭ꯔꯣ
ꯎꯝ ꯎꯝ ꯑꯗꯨꯒ ꯅꯪ ꯊꯕꯛ ꯆꯠꯄ ꯈꯨꯗꯤꯡ ꯅꯪꯅ ꯊꯕꯛ ꯂꯧꯕ ꯈꯨꯗꯤꯡ ꯅꯪꯕꯨ ꯑꯗꯨꯝ ꯁꯤꯦꯟꯅꯔꯒꯦ ꯇꯧꯕ
ꯑꯁ ꯌꯥꯝ ꯎꯁꯤꯠꯇꯤꯌꯦ ꯑꯗꯨꯗꯤ
ꯌꯥꯝ ꯐꯕ ꯋꯥꯐꯝꯅꯤꯒ ꯍꯥꯏꯔꯛꯇꯕꯤꯗ ꯎꯁꯤꯠꯇꯦ ꯍꯥꯏ
ꯑꯗꯨꯗꯨ ꯁꯤ ꯇꯕꯤ ꯋꯥꯅꯤ
ꯑꯩꯁꯤꯕꯣ ꯏꯁꯤꯡ ꯈꯔ ꯀꯣꯛꯇ ꯈꯤꯠꯇꯗꯤ ꯌꯥꯔꯔꯣꯏ ꯄꯟꯊꯥꯔꯅꯤ
ꯎꯝ
ꯎꯝ ꯐꯩ ꯇꯧꯔꯅꯦꯗ ꯅꯪ ꯂꯥꯛꯑꯣ ꯍꯥꯌꯔꯁꯨ ꯁꯨꯛꯂꯛ ꯂꯥꯀꯣꯏ
ꯑꯩꯁꯨꯛ ꯁꯨ ꯀ ꯀꯧꯔꯗ ꯀꯥꯏꯗꯤꯌꯦ
ꯅꯗꯤ ꯍꯧꯖꯤꯛ ꯀꯧꯗꯤ
ꯁꯨꯝ ꯀꯧꯅꯤꯅ ꯋꯥꯋꯍ ꯉꯥꯡꯅꯤꯉꯥꯏ ꯂꯩꯇꯈ ꯁꯨꯝ ꯉꯥꯡꯅꯤ ꯀꯩꯅꯣ
ꯑꯁꯦꯡꯕ
ꯎꯝ
ꯎꯝ ꯑꯇꯣꯞꯄꯕꯨ ꯐꯣꯟ ꯇꯥꯔꯗꯤ ꯋꯥ ꯌꯥꯝ ꯉꯥꯡꯉꯝꯃꯅꯤ ꯅꯪꯁꯦ
ꯆꯞ ꯃꯥꯟꯅꯩ ꯅꯣꯏꯕꯨ ꯉꯥꯡꯃꯨꯒꯨꯝ ꯅꯠꯇꯕꯨ ꯉꯥꯡꯃꯨꯅꯤꯗ
ꯑꯦ
ꯀꯔꯤ ꯀꯅꯥꯅꯣ ꯑꯇꯣꯞꯄ
ꯅꯪꯒꯤ ꯋꯥꯔꯤꯣ ꯌꯥꯝ ꯃꯤ ꯌꯥꯝ ꯈꯪꯅꯕ ꯌꯥꯕꯃꯤꯅ
ꯀꯅꯥ ꯀꯅꯥꯅꯣ ꯑꯩ ꯈꯪꯅꯕ ꯂꯩꯦ
ꯗꯤ ꯈꯅꯤ ꯑꯩꯈꯣꯏꯗꯤ ꯐꯣꯟ ꯋꯥꯔꯤ ꯁꯥꯕꯁꯨ ꯃꯤ ꯑꯇ ꯂꯩꯇꯦ ꯑꯗꯨꯒꯤ
ꯏꯁ ꯆꯤꯟꯊꯤꯕ ꯑꯗꯨꯅ ꯌꯥꯝ ꯆꯤꯟꯊꯤ ꯍꯥꯏꯔꯒꯅꯨꯀꯣ
ꯑꯦ ꯅꯪ ꯀꯣꯜ ꯇꯧꯔꯔꯕ ꯀꯥꯟꯗ ꯑꯩ ꯋꯦꯇꯤꯡ ꯀꯔꯝ ꯀꯥꯟꯗ ꯂꯩꯒꯦ
ꯑꯁ ꯅꯣꯠꯅꯤꯡꯉꯤꯍꯦ
ꯅꯅꯤꯡꯉꯤꯍꯦꯛ ꯀꯥꯏꯦ ꯅꯪꯗꯤ ꯅꯨꯃꯤꯗꯥꯡ ꯄꯨꯡ ꯇꯔꯥꯃꯥꯊꯣꯏꯗꯣ ꯍꯣꯏꯋꯦ ꯇꯤꯡꯅꯔꯤꯗꯣ ꯎ ꯅꯧꯒ ꯁꯥ
ꯑꯩꯗꯤ ꯏꯆꯦ ꯑꯣꯏꯕꯒꯤꯀꯣ
ꯌꯥꯝ ꯃꯥꯂꯦ
ꯑꯉꯥꯡꯁꯤꯡꯅ ꯑꯗꯨꯗ ꯌꯥꯝ ꯀ ꯇꯨ ꯀ ꯔꯅꯤ ꯌꯥꯕ ꯇꯧꯔꯒꯅꯨ ꯅꯈꯣꯏ ꯅꯣꯏ ꯏꯆꯦ ꯀꯔꯤꯁꯨ ꯇꯧꯗ꯭ꯔꯤꯌꯦ
ꯑꯦ
ꯍ
ꯇꯥꯁꯦ ꯇꯥꯅ ꯅꯥꯀꯣꯟꯁꯦ ꯏ ꯂꯥꯛꯒꯦ ꯇꯧꯋꯦꯕ
ꯍꯣꯏ ꯑꯆꯥꯄꯣꯠ ꯆꯥꯅꯤꯡꯉꯦ ꯍꯧꯖꯤꯛꯁꯦ
ꯎꯝ ꯅꯅꯦꯒ ꯄꯨꯥ ꯀꯌꯥꯁꯨ ꯌꯥ ꯌꯥꯔ
ꯑꯆꯥꯄꯣꯠ ꯑꯆꯥꯄꯣꯠꯅꯤ ꯍꯥꯏꯕꯁꯨ ꯇꯦꯕꯜꯗ ꯃꯥꯁꯨ ꯎꯗꯦ
ꯍꯌꯦꯡꯁꯦ ꯌꯨꯝꯁꯥ ꯀꯩꯁꯥ
ꯒ ꯂꯧꯔꯒꯦ ꯑꯩ
ꯑꯗꯨꯗꯤꯀꯣ ꯅꯪ ꯆꯥꯅꯤꯡꯕ ꯈꯔ ꯍꯥꯏꯌꯣ
ꯑꯩꯁ ꯇꯥꯗꯤ ꯆꯥꯅꯤꯡꯕ ꯑꯃꯁꯨ ꯂꯩꯗꯤꯦ
ꯎꯝ ꯆꯄꯣꯠ ꯆꯥꯅꯤꯡꯉꯦ ꯍꯥꯏꯅ ꯑꯃꯨ ꯂꯩꯕꯤꯒꯦ ꯍꯥꯏꯔꯒ ꯆꯠꯅꯤꯡꯕ ꯂꯩꯇꯦ ꯍꯥꯏꯔ ꯑꯃꯨꯛ
ꯆꯥꯅꯤꯡꯕ ꯃꯇꯝꯗ ꯂꯩꯇꯕꯀꯣ ꯑꯗꯨꯒꯤ
ꯅꯪꯁꯦ ꯑꯩꯅ ꯑꯩꯅ ꯇꯧꯔꯛꯀꯦ ꯍꯥꯏꯕ ꯃꯇꯨꯡ ꯅꯪꯁꯦ ꯑꯗꯨꯝ ꯊꯤꯡꯕꯤꯔ ꯂꯩꯔꯦ
ꯍ
ꯑꯩ ꯋꯥꯈꯜ ꯌꯥꯝ ꯅꯨꯡꯉꯥꯏꯇꯦ
ꯅꯪꯅ ꯂꯣꯏꯅ ꯇꯧꯕꯤꯔꯤꯒꯦ ꯍꯥꯏꯕ꯭ꯔꯣ
ꯎꯝ
ꯑꯗꯨꯗꯤ ꯅꯪꯒꯤ ꯃꯥꯡꯗ꯭ꯔꯣ
ꯃꯥꯡꯅꯤꯡ ꯃꯥꯡꯖꯁꯤꯅꯗ ꯅꯪꯅꯕꯨ ꯍꯔꯥꯎꯔꯗꯤ ꯌꯥꯜꯂꯤꯦꯅ
ꯏꯁ ꯑꯁꯤꯗꯤ ꯌꯥꯝ ꯐꯕ ꯁꯥꯏꯌꯦ ꯅꯨꯄꯥꯈꯣꯏꯗꯤ ꯑꯗꯨꯃꯥꯏꯅ ꯇꯧꯋꯤ ꯍꯥꯏꯌꯦ ꯅꯨꯄꯥꯈꯣꯏꯗꯤꯀꯣ
ꯎꯝ
ꯏꯩꯅ ꯑꯗꯨꯝ ꯎꯝ ꯐꯖꯅ ꯈꯪꯗ꯭ꯔꯤꯉꯩꯗ ꯒꯨꯝꯕ ꯌꯥꯝ ꯐꯕ ꯁꯥꯏ ꯍꯥꯏꯌꯦ ꯑꯗꯨꯒꯣ ꯈꯪꯅꯔ ꯈꯪꯅꯔꯕ ꯃꯇꯨꯡꯗꯗꯤꯀꯣ ꯁꯨꯇꯥꯎꯗꯕꯤꯗꯦ ꯍꯥꯏꯌꯦꯦ ꯆꯨꯔꯣ ꯑꯗꯨꯕꯨꯣ ꯂꯨꯍꯣꯡꯗ꯭ꯔꯤꯉꯩꯗꯁꯨ ꯑ ꯑꯩꯗꯤ